ꯇꯥꯕ꯭ꯔꯣ
ꯑꯥ ꯇꯥꯏꯌꯦ
ꯅꯪꯒꯤ ꯅꯦꯗ꯭ꯋꯥꯛ ꯌꯥꯝ ꯅꯨꯡꯉꯥꯏꯇꯦ
ꯑꯣ ꯁꯦꯡꯅ
ꯀꯩꯍꯥꯏꯕ
ꯑꯥ ꯁꯦꯡꯅ ꯇꯥꯗꯕ꯭ꯔꯥ
ꯎꯝ ꯀꯩꯅꯣ ꯅꯦꯠꯋꯥꯔꯛ ꯇꯥꯗꯤꯌꯦ ꯅꯪꯒꯤ ꯈꯣꯟꯖꯦꯜ ꯇꯥꯏ ꯑꯗꯨꯕꯨ ꯐꯖꯥꯅ ꯇꯥꯗꯦ
ꯑꯣ ꯑꯣ ꯍꯧꯖꯤꯛꯇꯤ ꯅꯨꯡꯉꯥꯏꯕ꯭ꯔꯥ ꯈꯔꯥ ꯈꯔꯥ ꯁꯦꯡꯕ꯭ꯔꯥ ꯍꯧꯖꯤꯛꯇꯤ
ꯁꯦꯡ‍ꯗꯦ ꯆꯞꯃꯥꯟꯅꯩ
ꯑꯣ ꯑꯣ ꯑꯗꯨꯝ ꯇꯥꯗꯤ ꯇꯥꯥꯏꯀꯣ ꯈꯔꯥꯗꯤ ꯆꯥꯛ ꯆꯥꯔꯕ꯭ꯔꯣ
ꯑꯧ ꯆꯥꯔꯦ
ꯑꯣ ꯀꯩ ꯀꯩ ꯃꯊꯦꯜ ꯆꯥꯔꯦ
ꯅꯪꯒꯤ ꯅꯦꯠꯋꯥꯔꯛꯁꯦ ꯌꯥꯗꯦ ꯀꯩꯒꯤꯅꯣ ꯈꯔꯥ ꯅꯦꯠꯋꯥꯔꯛ ꯐꯖꯕꯥ ꯐꯥꯕ ꯃꯐꯝꯗꯥ ꯂꯩꯒꯦꯔꯥ
ꯑꯣ ꯉꯥꯏꯈꯣꯀꯣ ꯑꯃꯨꯛ ꯍꯧꯖꯤꯛꯇꯤ ꯈꯔꯥ ꯅꯨꯡꯉꯥꯏꯕ꯭ꯔꯥ
ꯀꯔꯤ ꯍꯥꯏꯕ
ꯑ ꯑꯃꯨꯛ ꯇꯥꯕ꯭ꯔ ꯁꯦꯡꯕ꯭ꯔꯥ
ꯇꯥꯗꯤꯌꯦ
ꯀꯔꯤꯒꯤꯔꯥ ꯍꯧꯖꯤꯛꯁꯦ ꯍꯧꯖꯤꯛꯇꯤ ꯈꯔ ꯅꯨꯡꯉꯥꯏꯕ꯭ꯔꯥ ꯁꯦꯡꯕ꯭ꯔꯥ
ꯆꯞ ꯃꯟꯅꯩꯌ‌ꯦ
ꯀꯔꯤꯒꯤꯔꯥ ꯅꯦꯠꯋꯥꯛꯇꯒꯤ ꯑꯣꯏꯕ꯭ꯔꯥ ꯈꯪꯗꯔꯦ
ꯎꯝ
ꯑ ꯌꯦꯡꯁꯤ ꯀꯣ
ꯎꯝ
ꯀꯔꯤ ꯀꯔꯤ ꯃꯊꯦꯜ ꯆꯥꯔꯒꯦ ꯉꯁꯤꯁꯦ
ꯀꯔꯤ ꯀꯔꯤ ꯍꯥꯏꯕ
ꯆꯥꯛ ꯆꯥꯔꯕ꯭ꯔꯣ
ꯐꯖꯥꯅ ꯇꯥꯗꯤꯌꯦ
ꯀꯔꯤꯒꯤꯔꯥ ꯀꯣ ꯈꯣꯏꯅꯤꯡꯒꯤꯁꯦ ꯇ ꯆꯠꯊꯣꯛꯂꯨꯒꯦ ꯅꯦꯠꯋꯥꯛ ꯅꯠꯇ꯭ꯔꯦ ꯑꯩꯒꯤ ꯑꯩꯒꯤ ꯗꯇꯥ ꯑꯗꯨꯝ ꯂꯩꯕꯅꯦ ꯀꯔꯤꯒꯤꯔ ꯈꯪꯗꯦ ꯃꯔꯛ ꯃꯔꯛꯇ ꯑꯗꯨꯃꯥꯏꯅ ꯇꯧꯕꯀꯣ
ꯑꯥ
ꯎꯝ ꯍꯧꯖꯤꯛ ꯁꯦꯡꯕ꯭ꯔꯥ ꯈꯔ
ꯆꯞ ꯃꯥꯟꯅꯩ
ꯆꯞ ꯃꯥꯟꯕ꯭ꯔꯥ ꯕ‌ꯦꯔꯥꯅꯤꯍꯦ ꯎꯝ ꯆꯥꯛꯇꯤ ꯆꯥꯅꯔꯕꯣ
ꯍꯥꯥ
ꯆꯥꯛꯇꯤ ꯆꯥꯔꯕ꯭ꯔꯣ
ꯑꯥꯎ ꯆꯥꯛ ꯆꯥꯔꯦ
ꯑꯦ ꯀꯔꯤ ꯀꯔꯤ ꯃꯊꯦꯜ ꯆꯥꯔꯦ
ꯉꯁꯤ ꯌꯦꯟꯁꯥꯡ ꯊꯣꯡꯗꯦ ꯀꯥꯡꯉꯧ ꯈꯛꯇ ꯑꯥꯂꯨ ꯀꯥꯡꯉꯧ ꯇꯧꯕ ꯅꯪꯗꯤ
ꯑꯣ ꯑꯣ ꯑꯩꯗꯤ ꯆꯝꯐꯨꯠꯀ ꯑꯂꯨ ꯀꯥꯡꯉꯧ ꯑꯩꯁꯨ ꯑꯗꯨꯃꯥꯏꯅ ꯆꯥꯏ ꯊꯥꯡꯖꯤꯡ ꯏꯔꯣꯟꯕꯒ
ꯑꯣ ꯊꯤꯡꯖꯤꯡꯗꯤ ꯍꯥꯎꯕꯅꯤ
ꯎꯝ ꯍꯟꯗꯛ ꯊꯥꯡꯖꯤꯡꯁꯦ ꯈꯔ ꯃꯄꯨꯡ ꯐꯥꯔꯛꯄꯅꯤꯅꯀꯣ ꯆꯥꯕ ꯀꯩꯅꯣ ꯇꯧꯋꯦ ꯅꯨꯡꯉꯥꯏꯔꯦ
ꯅꯪꯒꯤ ꯈꯣꯟꯖꯦꯜꯁꯦ ꯀꯩꯅꯣ ꯑꯃꯨꯛꯀ ꯇꯥꯏꯌꯦ ꯑꯃꯨꯛꯀ ꯇꯥꯗꯦ ꯑꯃꯨꯛꯀ ꯇꯥꯏꯌꯦ ꯑꯃꯨꯛꯀ ꯇꯥꯗꯦ
ꯑꯣ ꯅꯦꯠꯋꯥꯛꯇꯒꯤ ꯑꯣꯏꯔꯝꯒꯅꯤ ꯈꯔ ꯁꯦꯡꯗꯕꯒꯤ ꯈꯪꯗꯦ ꯉꯁꯤꯁꯦ ꯑ ꯉꯁꯤꯁꯦ ꯈꯔ ꯅꯣꯡ ꯃꯪꯕꯒꯤꯔ ꯈꯪꯗꯦ
ꯍꯧꯖꯤꯛꯇꯤ ꯐꯖꯅ ꯇꯥꯔꯦ
ꯑꯣ ꯑꯣ ꯑꯣ ꯑꯩ ꯃꯅꯤꯡꯗ ꯊꯣꯔꯛ ꯄꯥꯠ ꯈꯔ ꯀꯩꯅꯣ ꯇꯧꯕꯒꯤ ꯑꯣꯏꯔꯝꯃꯤ ꯁꯤꯁꯤ ꯉꯁꯤꯗꯤ ꯀꯔꯝꯃꯥꯏꯅ ꯇꯧꯅꯤ ꯁꯟꯗꯦꯅꯦ ꯁꯀꯨꯜ ꯍ‌ꯣꯜꯂꯤꯗ‌ꯦ ꯂꯩꯕꯅꯤꯅ
ꯎꯝ ꯌꯨꯝꯗ ꯑꯗꯨꯝ ꯂꯩꯕ ꯇꯥꯔꯦ
ꯑꯥ ꯑꯥ
ꯅꯪꯗꯤ
ꯑꯩꯁꯨ ꯉꯁꯤꯗꯤꯦ ꯑꯗꯨ ꯃꯥꯏ ꯂꯩꯒꯗꯧꯕ ꯃꯥꯜꯂꯦ ꯃꯄꯥꯟ ꯊꯣꯛꯑꯣꯏ ꯉꯁꯤꯗꯤ ꯁꯨꯃꯥꯏ ꯑꯗꯨꯝ ꯌꯨꯝꯗ ꯃꯇꯝ ꯂ‌ꯦꯟꯕ ꯑꯣꯏꯅꯀꯣ
ꯎꯝ
ꯉꯥꯁꯤꯗꯤ ꯃꯔꯨꯞ ꯃꯄꯥꯡ ꯏꯃꯨꯡꯁꯤꯡꯕꯨ ꯐꯣꯟ ꯇꯧꯔꯒꯦꯅ
ꯎꯝ ꯐꯩꯌꯦ
ꯅꯪꯗꯤ ꯀꯔꯝ ꯀꯔꯤ ꯀꯔꯤ ꯍꯣꯠꯅꯔꯤꯒꯦ ꯁ꯭ꯀꯨꯜ ꯑꯗꯨꯝ ꯆꯠꯄ꯭ꯔꯥ
ꯑꯩ ꯑꯩ ꯀꯣꯂꯦꯖ ꯄꯨꯗꯤ ꯀꯥꯏ ꯑꯗꯨꯕꯨ ꯔꯤꯒꯨꯂꯔꯂꯤ ꯆꯠꯇꯦ ꯀꯣꯔꯦꯁꯄꯣꯟꯗꯦꯗ ꯊꯝꯕ ꯑꯗꯨꯒ ꯀꯣꯆꯤꯡ ꯂꯧꯔ ꯂꯩꯕ
ꯎꯝ ꯎꯝ ꯐꯩꯌꯦꯅꯦ ꯍꯧꯖꯤꯛꯀꯥꯟꯗꯤ ꯁꯀꯨꯜ ꯈꯛꯇꯅꯁꯨ ꯅꯠꯇ꯭ꯔꯥ ꯀꯩꯅꯣ ꯇꯧꯋꯦ ꯃꯥ ꯃꯥꯒꯤ ꯀꯣꯔꯦꯁꯄꯣꯟꯗꯦꯟꯗ ꯊꯝꯔꯒ
ꯃꯔꯨ ꯑꯣꯏꯕ ꯑꯗꯨꯁꯨ ꯆꯠꯊꯕ ꯐꯩꯅꯦ ꯁꯀꯨꯜ ꯀꯥꯕ ꯈꯛꯅꯦ
ꯁꯤꯗꯤ ꯀꯩ ꯀꯩ ꯍꯣꯠꯅꯔꯤꯒꯦ ꯀꯩ ꯀꯩ
ꯑꯩꯗꯤ ꯑꯗꯨꯝ ꯑꯉꯥꯡ ꯂꯩꯔꯕꯅꯤꯅ ꯑꯩꯈꯣꯏꯗꯤ ꯑꯗꯨꯃꯥꯏꯅ ꯏꯃꯨꯡꯗ ꯊꯕꯛ ꯏꯪꯈꯥꯡ ꯍꯣꯠꯅꯔꯒ ꯆꯥꯛ ꯊꯣꯡꯕ
ꯎꯝ
ꯐꯤ ꯁꯨꯕ ꯑꯗꯨꯃꯥꯏꯅ ꯂꯩꯔꯦ
ꯎꯝ ꯅꯍꯥꯟ ꯅꯍꯥꯟ ꯏꯕꯥꯅꯤ ꯀꯣꯜ ꯇꯧꯈ꯭ꯔꯕꯣ
ꯑꯩꯈꯣꯏꯅꯤ ꯇꯧꯗꯕ ꯃꯥꯜꯂꯦ ꯉꯁꯤꯅ ꯑꯍꯥꯟꯕ ꯑꯣꯏꯔꯝꯒꯅꯤ
ꯑꯣ ꯅꯪꯒꯤ ꯈꯣꯟꯖꯦꯜꯒꯅꯦ ꯆꯞ ꯃꯥꯟꯅꯕ ꯑꯃ ꯃꯥꯁꯨ ꯃꯆꯥ ꯂꯩ ꯍꯥꯏꯕ
ꯑꯣ
ꯑꯗꯨꯒ ꯆꯞ ꯃꯥꯟꯅꯕ ꯇꯧꯏ
ꯑꯣ ꯑꯗꯨ ꯑꯩ ꯋꯥꯆꯦꯞꯁꯦ ꯅꯪꯒꯤ ꯍꯧꯖꯤꯛ ꯉꯁꯤꯅ ꯗꯤ ꯀꯩꯅꯣ ꯇꯧꯕꯅꯤ ꯅꯨꯄꯤ ꯑꯃꯗꯤ ꯇꯧꯗꯤ ꯇꯧꯕꯀꯣ ꯑꯗꯨ ꯑꯩꯁꯨ ꯅꯪꯔ ꯈꯪꯗ꯭ꯔꯦꯅꯦ ꯑꯃꯨꯛꯀ
ꯎꯝ ꯀꯥꯎꯒꯔꯦ ꯑꯩꯁꯨ
ꯑꯥ
ꯅꯪ ꯅꯪꯒꯤ ꯃꯈꯣꯜ ꯆꯞ ꯃꯥꯟꯅꯩ
ꯑꯥ ꯑꯣꯏꯁꯨ ꯑꯣꯏꯔꯝꯕ ꯑꯣꯏꯔꯝꯒꯅꯤꯗꯀꯣ ꯑꯗꯨꯗꯤ ꯎꯝ ꯑ ꯏꯆꯥ ꯂꯩꯔꯒ ꯎꯝ
ꯏꯆꯥ ꯑꯍꯨꯝ ꯂꯩꯌꯦ ꯍꯥꯏꯕꯅꯦ
ꯑꯣ ꯑꯣ ꯑꯗꯨꯗꯤ ꯃꯥꯟꯅꯕꯅꯦ ꯑꯩꯅ ꯑꯃ ꯈꯛꯇꯥꯅꯦ ꯑ ꯑ ꯃꯥꯟꯅꯗꯔ꯭ꯦ
ꯇꯣꯉꯥꯜꯂꯦ
ꯇꯣꯉꯥꯜꯂꯦ ꯍꯣꯏ ꯑꯩꯅ ꯑꯃꯈꯛꯇ
ꯎꯝ ꯅꯠꯇꯦ ꯅꯠꯇꯦ ꯑꯩꯅꯅꯦ ꯋꯥꯔꯤ ꯁꯥꯕ ꯎꯝ ꯃꯆꯥ ꯂꯩꯕ ꯑꯅꯤ ꯇꯧꯋꯦ ꯑꯃꯅ ꯃꯆꯥ ꯑꯍꯨꯝ ꯑꯃꯅ ꯃꯆꯥ ꯑꯃ
ꯑꯣ ꯑꯗꯨꯗꯤ ꯑꯃꯗꯣ ꯑꯣꯏꯔꯝꯒꯅꯤ ꯑꯩ ꯑꯩ ꯑꯣꯏꯔꯝꯒꯅꯤ ꯑꯗꯨꯗꯤ ꯁꯥꯕ꯭ꯔꯥ ꯎꯝ ꯑꯩꯁꯨ ꯅꯍꯥꯟ ꯑꯩꯗꯣ ꯀꯩꯅꯣ ꯇꯧꯕ ꯋꯥꯆꯦꯞꯇ ꯌꯦꯡꯗꯕꯤꯗꯀꯣ ꯁꯪꯕ ꯀꯩꯅꯣ ꯀꯣꯜ ꯇꯧꯕꯅꯦꯕꯥ꯫
ꯎꯝ꯫
ꯑꯗꯨꯁꯨ ꯑꯣꯏꯔꯝꯕ ꯌꯥꯏ꯫
ꯀꯥꯎꯈꯔ꯭ꯦ
ꯎꯝ꯫ ꯍꯟꯗꯛꯇꯤ ꯁꯃꯔ ꯅꯨꯡꯁꯥ ꯀꯟꯕꯒ ꯅꯣꯏꯗꯤ ꯑꯗꯨꯝ ꯁꯥꯗꯕ꯭ꯔꯣ
ꯑꯩꯈꯣꯏ ꯁꯥꯏ ꯑꯗꯨꯕꯨ ꯉꯁꯤꯗꯤ ꯌꯥꯝ ꯁꯥꯗꯦ
ꯎꯝ ꯉꯁꯤꯕꯨꯗꯤꯀꯣ ꯌꯥꯝ ꯅꯨꯃꯤꯠꯁꯤ ꯌꯥꯝ ꯅꯨꯡꯉꯥꯏꯌꯦꯀꯣ꯫ ꯑꯣ ꯏꯪꯂꯒ ꯌꯥꯝꯅ ꯀꯣꯏꯕꯁꯨ ꯆꯠꯄ ꯅꯨꯡꯉꯥꯏꯒꯅꯤ ꯉꯁꯤ ꯅꯨꯃꯤꯠꯁꯦ ꯌꯨꯝꯗꯁꯨ ꯂꯩꯕ ꯑꯗꯨꯝ ꯅꯨꯡꯉꯥꯏꯌꯦ
ꯎꯝ ꯅꯨꯡꯁꯥ ꯁꯥꯕꯁꯨ ꯅꯠꯇꯦ ꯃꯝꯕꯁꯨ ꯅꯠꯇꯦ
ꯍꯣꯏ ꯌꯥꯝ ꯃꯝꯕꯁꯨ ꯅꯠꯇꯕ ꯑꯗꯨꯅꯤ ꯁꯥꯃꯟꯕꯁꯨ ꯀꯣꯏꯊꯣꯛꯄꯁꯨ ꯅꯨꯡꯉꯥꯏꯇꯦ ꯍꯨꯃꯥꯡ ꯀꯥꯡꯕꯒ ꯀꯔꯤꯍꯥꯏꯅꯤ ꯆꯠꯊꯣꯛꯔꯒꯥ ꯄꯦꯟꯗꯦ ꯍꯥꯏꯕ ꯁꯥꯕꯗꯨꯅꯀꯣ
ꯎꯝ
ꯉꯁꯤ ꯅꯨꯃꯤꯠꯇꯨꯗꯤ ꯌꯥꯝꯅ ꯅꯨꯡꯉꯥꯏꯌꯦ
ꯎꯝ
ꯅꯣꯏꯗꯤ ꯏꯃꯨꯡ ꯃꯤ ꯀꯌꯥ ꯂꯩꯕ꯭ꯔꯥ
ꯑꯩꯈꯣꯏꯗꯤ ꯃꯤ ꯃꯉꯥ
ꯑꯣ ꯑꯣ
ꯃꯤ ꯃꯉꯥ ꯂꯩꯌꯦ
ꯃꯔꯤ ꯂꯩꯕ꯭ꯔꯥ ꯅꯪ ꯑꯗꯨꯝ ꯁ꯭ꯀꯨꯜ ꯀꯣꯂꯦꯖ ꯀꯥꯔꯒ ꯑꯗꯨꯝ ꯀꯩꯅꯣ ꯇꯧꯕ꯭ꯔꯥ ꯚꯔꯥꯗ ꯂꯩꯕ꯭ꯔꯥ꯫
ꯎꯝ ꯕꯔꯥꯗ ꯂꯩꯌꯦ
ꯑꯦ ꯑꯦ ꯐꯩ
ꯏꯆꯦꯗꯤ ꯇꯝꯄꯥꯛꯒꯤ ꯃꯤꯔ ꯆꯤꯡꯒꯤ ꯃꯤꯔ꯫
ꯑꯩ ꯆꯤꯡꯒꯤꯅꯦ
ꯑꯣ꯫
ꯀꯣꯇꯥꯔ ꯂꯩꯔꯒꯀꯣ ꯍꯧꯖꯤꯛꯇꯤ ꯑꯗꯨꯃꯥꯏ ꯑ ꯍꯧꯖꯤꯛꯇꯤ ꯀꯩꯅꯣ ꯇꯝꯄꯥꯛꯇ ꯂꯩꯌꯦ
ꯎꯝ
ꯑꯌꯥꯝꯕ ꯇꯝꯄꯥꯛꯇ ꯑꯗꯨꯝ ꯂꯩꯌꯦ ꯆꯤꯡꯗ ꯎꯝ ꯊꯕꯛ ꯐꯥꯝꯗ ꯊꯕꯛ ꯂꯩꯕ ꯃꯇꯝꯗꯒꯨꯝꯕꯀꯣ ꯁꯨꯇꯤ ꯂꯩꯕ ꯒꯨꯝꯕ ꯑꯗꯨꯋꯥꯏꯗ ꯑꯗꯨꯝ ꯆꯠꯂꯦ ꯀꯨꯝꯁꯤꯁꯤꯗꯤ ꯆꯠꯇ꯭ꯔꯦ ꯁꯨꯇꯤ ꯂꯩꯌꯦ ꯍꯥꯏꯔꯁꯨꯀꯣ ꯀꯨꯝꯁꯤꯗꯤ ꯁꯨꯃꯥꯏ ꯇꯝꯄꯥꯛꯇ ꯃꯇꯝ ꯂꯦꯂꯒ ꯂꯩꯔꯦ
ꯎꯝ ꯈ꯭ꯔꯤꯁꯃꯥꯁ ꯑꯃꯨꯛꯀꯥ ꯆꯠꯂꯥꯗꯤ ꯂꯣꯏꯔꯦꯗꯅ
ꯍꯣꯏ ꯍꯥꯏꯦꯗꯨꯅꯤ ꯍꯦꯍꯦ
ꯎꯝ
ꯂꯥꯛꯑꯗꯤ ꯇꯝꯄꯥꯛꯇ ꯇꯨꯃꯤꯟꯅ ꯂꯩꯊꯣꯛꯄꯁꯨ ꯈꯔ ꯅꯨꯡꯉꯥꯏꯇꯦ
ꯑꯥ
ꯃꯤꯅ ꯏꯁꯩ ꯁꯛꯔꯒꯀꯣ ꯇꯧꯔꯤꯒꯥꯏ ꯃꯔꯨꯞ ꯄꯥꯥꯡꯁꯤꯡ ꯇꯧꯔꯤꯉꯩꯗ ꯑꯩꯈꯣꯏ ꯇꯝꯄꯥꯛꯇ ꯇꯨꯃꯤꯟꯅ ꯂꯩꯕꯗꯨꯁꯨ ꯋꯥꯈꯜ ꯅꯨꯡꯉꯥꯏꯇꯦꯕ
ꯎꯝ
ꯃꯣꯏ ꯃꯔꯛꯇ ꯌꯥꯎꯅꯤꯡꯕꯒꯤ
ꯎꯝ
ꯑꯇꯩ ꯃꯇꯝꯗ ꯆꯠꯇ꯭ꯔꯁꯨ ꯑꯗꯨꯒꯨꯝꯕ ꯃꯇꯝꯗꯗꯤ ꯆꯠꯅꯤꯡꯉꯦ
ꯎꯝ
ꯏꯆꯦꯒꯤ ꯑꯉꯥꯡꯗꯤ ꯆꯥꯎꯔꯕ ꯁ꯭ꯀꯨꯜ ꯀꯥꯕ ꯍꯧꯔꯕꯣ
ꯑꯣ ꯆꯥꯎꯔꯦ ꯀ꯭ꯂꯥꯁ ꯁꯤꯛꯁ ꯑꯣꯏꯔꯦ
ꯑꯣ ꯑꯗꯨ ꯑꯉꯥꯡ ꯑꯃꯈꯛꯇꯔꯥ
ꯍꯣꯏ ꯑꯗꯨꯅꯦ ꯑꯃꯈꯛꯇ ꯑꯣꯏꯕꯒꯤ꯫
ꯑꯣ
ꯑꯅꯤ ꯑꯍꯨꯝ ꯃꯔꯤ ꯄꯥꯝꯕꯅꯤꯅꯦ ꯂꯥꯡꯁꯦ ꯑꯗꯨꯑꯣꯏꯔꯁꯨ꯫ ꯎꯝ ꯑꯉꯥꯡ ꯌꯥꯝꯗꯕꯒꯤ꯫
ꯑꯣ
ꯑꯗꯨꯑꯣꯏꯔꯁꯨ ꯑꯃ ꯈꯛꯇ ꯑꯣꯏꯔꯁꯨ꯫ ꯄꯤꯕꯤꯕꯒꯤ ꯑꯃꯈꯛꯇꯁꯨ ꯑꯣꯏꯔꯁꯨ ꯂꯩꯕꯒꯤ ꯈꯔ ꯍꯔꯥꯎꯈ꯭ꯔꯦ
ꯎꯝ ꯃꯥꯅꯦ
ꯎꯝ ꯂꯩꯕ ꯁꯔ ꯂꯩꯇꯕ ꯁꯔꯨꯛꯀꯤꯗꯤꯀꯣ ꯂꯩꯕꯗꯨꯅ ꯐꯔꯦ ꯍꯥꯏꯅ꯫ ꯋꯥꯈꯜꯁꯦ ꯆꯥꯎꯊꯣꯛꯑꯒ ꯂꯩꯔꯝꯅꯦ ꯍꯧꯖꯤꯛꯁꯦ
ꯅꯨꯄꯥꯔ ꯅꯨꯄꯤꯂ
ꯅꯨꯄꯥꯅꯦ
ꯑꯣ ꯌꯥꯔꯦ ꯑꯗꯨꯗꯤ
ꯑꯦ ꯑꯃꯈꯥꯛꯇ ꯑꯣꯏꯔꯁꯨ ꯅꯨꯄꯥ ꯑꯣꯏꯔꯦ ꯅꯛ ꯈꯔ ꯋꯥꯈꯟꯁꯦ ꯅꯨꯡꯉꯥꯏ ꯅꯨꯡꯉꯥꯏ ꯍꯥꯏꯕ ꯇꯥꯔꯦꯀꯣ ꯅꯨꯄꯤꯅꯗꯤ ꯍꯦꯟꯅ ꯄꯥꯝꯃꯦ ꯑꯗꯨ ꯑꯣꯏꯔꯁꯨ꯫ ꯅꯨ ꯎꯝ ꯑꯌꯥꯝꯕꯅ ꯅꯨꯄꯥ ꯄꯥꯝꯕꯅꯤꯅ ꯅꯠꯇ꯭ꯔꯥ꯫ ꯃꯤ ꯑꯌꯥꯝꯕꯗꯤ ꯅꯨꯄꯥ ꯅꯨꯄꯥ ꯅꯨꯄꯥ ꯍꯥꯏꯕꯒꯤ
ꯅꯨꯄꯤꯁꯨ ꯐꯩ ꯑꯗꯨꯕꯨ ꯏꯆꯥ ꯑꯃꯈꯛꯇ ꯂꯩꯔꯒꯅꯤ ꯅꯨꯄꯤ ꯑꯣꯏꯔꯗꯤ ꯃꯥꯗꯤ ꯍꯌꯦꯡꯋꯥꯏ ꯌꯨꯝ ꯄꯥꯟꯕ ꯆꯠꯀꯅꯤꯅ
ꯍꯣꯏ ꯑꯗꯨꯅꯦ ꯃꯤꯅ ꯑꯁ ꯌꯨꯝ ꯄꯥꯟꯅꯒ ꯆꯠꯂꯗꯤ ꯅꯣꯏꯕꯨ ꯌꯣꯛꯄꯤꯅꯕ ꯃꯤ ꯂꯩꯇꯦ ꯍꯥꯏꯕꯒꯤ ꯋꯥꯈꯜꯗꯀꯣ
ꯎꯝ
ꯂꯥꯛꯈ꯭ꯔꯕ ꯑꯍ
ꯎꯝ
ꯀꯪꯗꯔꯦ ꯅꯨꯄꯥ ꯑꯣꯏꯕꯅꯦ ꯅꯨꯄꯥꯁꯤꯁꯨ꯫ ꯀꯔꯝꯃꯥꯏ ꯇꯧꯒꯗ꯭ꯔꯥ ꯌꯥꯝ ꯁꯠ__ ꯑꯃꯈꯛꯇ ꯑꯣꯏꯌꯦ ꯁꯥꯊꯤꯔꯒꯗꯤ ꯂꯣꯏꯔꯦ꯫
ꯑꯃ ꯈꯛꯇ ꯂꯩꯕꯅꯤꯅ ꯐꯖꯅ꫰꫰
ꯑꯗꯨ ꯑꯃ ꯈꯛꯇꯅꯤ ꯍꯥꯏꯅ ꯑꯃꯅ ꯅꯨꯡꯁꯤꯕꯤ ꯅꯠꯇ꯭ꯔ ꯑꯃꯅ ꯅꯨꯡꯁꯤꯕꯤꯌꯦ ꯃꯥꯅ ꯇꯧꯕꯒ ꯑꯃꯨꯛ ꯂꯝꯍꯦꯟꯒꯗ꯭ꯔꯥ ꯍꯥꯏꯅ
ꯎꯝ꯫
ꯃꯊꯥ ꯁꯥꯔꯛꯀꯗꯔ
ꯀꯥ ꯍꯦꯟꯅ ꯂꯨꯅ ꯇꯧꯕꯤꯗꯤ ꯌꯥꯔꯣꯏ꯫
ꯍꯣꯏ ꯑꯗꯨꯅꯦ
ꯎꯝ
ꯃꯣꯏꯁꯤꯗꯤ ꯑꯩꯈꯣꯏꯅ ꯀꯔꯤꯅꯣ ꯀꯩꯅꯣ ꯇꯧꯕ ꯀꯥꯟꯗ ꯁꯤꯗꯤ ꯑꯩ ꯇꯧꯕ ꯌꯥꯔꯅꯤ ꯃꯣꯏ ꯅꯨꯡꯁꯤꯕꯒꯨꯝ ꯇꯧꯋꯦ ꯍꯥꯏꯅꯀꯣ
ꯎꯝ
ꯇꯥꯎꯔꯥꯛꯂꯗꯤ ꯍꯧꯖꯤꯛ ꯀ꯭ꯂꯥꯁ ꯁꯤꯛꯁ ꯐꯥꯎꯁꯦ ꯃꯥꯖꯤ ꯌꯥꯝ ꯁꯤꯡꯕ ꯍꯧꯔꯦ ꯍꯥꯏꯕ ꯏꯃꯥ ꯏꯄꯥꯕꯨ ꯑꯩ ꯑꯗꯨꯝ ꯍꯥꯏꯔꯗꯤ ꯃꯣꯏꯁꯤ ꯑꯩꯅ ꯉꯝꯒꯅꯤ ꯍꯥꯏꯕ ꯋꯥꯈꯜ ꯈꯔ ꯂꯥꯛꯈ꯭ꯔꯦ ꯍꯥꯏ ꯗꯨꯅ ꯁꯦꯡꯕ ꯍꯩꯔꯣꯏꯗ꯭ꯔꯥ ꯍꯥꯏꯅ ꯋꯥꯈꯜꯁꯦ ꯈꯔ ꯅꯨꯄꯤꯁꯤꯡꯁꯦ ꯐꯠꯇꯦ ꯍꯥꯏꯔꯁꯨ ꯏꯃꯥ ꯏꯄꯥꯕꯨ ꯅꯨꯡꯁꯤꯕꯁꯨ ꯍꯦꯜꯂꯦ ꯏꯃꯥ ꯏꯄꯥꯒꯤ ꯑꯋꯥꯕꯁꯨ ꯍꯦꯟꯅ ꯈꯪꯉꯦꯗꯅꯀꯣ ꯅꯨꯄꯥꯁꯤꯡꯁꯦ ꯂꯝꯍꯦꯟꯅꯤꯡꯕ ꯋꯥꯈꯜ ꯑꯌꯥꯝꯕ ꯂꯩꯕꯒꯤ